ꯇꯥꯔꯕꯣ
ꯇꯥꯏꯌꯦ
ꯇꯥꯏꯌꯦ
ꯅꯨꯡꯉꯥꯏꯔꯤꯕꯣ ꯅꯨꯡꯉꯥꯏꯔꯤꯌꯦ
ꯆꯥꯛ ꯆꯥꯔꯕꯣ ꯆꯦ
ꯆꯥꯗ꯭ꯔꯤꯌꯦ ꯑꯩ ꯆꯥꯛꯁꯦ ꯍꯧꯖꯤꯛꯛꯇ ꯊꯣꯡꯒꯦꯅ ꯇꯧꯔꯤ
ꯑꯣ ꯀꯩ ꯍꯦꯟꯖꯥꯡ ꯊꯣꯡꯗꯣꯏꯕ
ꯍꯦꯟꯖꯥꯡꯁꯦ ꯑꯩꯈꯣꯏꯒꯤꯁꯦ ꯏꯔꯣꯟ ꯁꯤꯔꯥꯅ ꯇꯧꯔꯝꯃꯤ
ꯏꯁ ꯍꯥꯎꯅꯤ ꯆꯥꯗ꯭ꯔꯤ ꯑꯥ ꯆꯥꯛ ꯂꯣꯏꯔꯕꯗ ꯉꯥꯏꯔꯤ
ꯎꯝ ꯀꯩ ꯃꯊꯦꯜ ꯊꯣꯡꯉꯕ
ꯃꯊꯦꯜꯖꯦ ꯑꯥ ꯉꯁꯥꯏ ꯑꯌꯨꯛ ꯀꯤ ꯆꯒꯦꯝꯄꯣꯝꯕ ꯈꯔ ꯂꯩ ꯑꯗꯨꯗꯣ ꯆꯥꯔꯅꯤ
ꯆꯒꯦꯝ ꯄꯣꯝꯕ ꯆꯥꯗ ꯀꯨꯏꯔꯦ ꯍꯥꯎꯕꯅꯤ
ꯎꯝ
ꯂꯥꯛ ꯌꯥꯔꯝꯃꯗꯤ ꯍꯥ
ꯆꯒꯦꯝꯄꯣꯝꯕ ꯍꯩꯌꯨ
ꯑꯥ ꯍꯩꯌꯦ ꯍꯩꯕ ꯍꯩꯕꯨꯗꯤ ꯍꯩ ꯑꯗꯨꯝ ꯃꯍꯥꯎꯗꯣ ꯌꯥꯝ ꯍꯥꯎꯅ ꯇꯥꯎꯕ ꯍꯥꯏꯕꯗꯨꯗꯤ ꯌꯥꯗ꯭ꯔꯦ
ꯑꯗꯨꯗꯤ ꯊꯣꯡꯉ ꯊꯣꯡꯉ ꯇꯥꯔꯛꯇꯣꯏꯅꯦꯗ ꯍꯥꯏꯔꯤꯕꯅꯤꯣ ꯑꯗꯨꯛꯇꯅꯤ ꯃꯔꯨ ꯑꯩꯗꯤ ꯍꯩꯇꯦ
ꯍꯪꯕ
ꯎꯝ ꯎꯠꯇꯤ ꯊꯣꯡꯕꯒ ꯆꯒꯦꯝ ꯄꯣꯝꯕꯒ ꯈꯦꯔ ꯊꯣꯡꯕꯒ ꯍꯩꯇꯦ ꯑꯇꯩꯗꯤ ꯂꯣꯏ ꯍꯩ
ꯆꯒꯦꯡꯄꯣꯝꯕ ꯐꯥꯎꯗꯤ ꯍꯩꯔꯦꯗꯨ ꯎꯇꯤꯒ ꯊꯦꯜꯗꯨꯗꯤ ꯍꯩꯇꯦ ꯑꯩꯁꯦ ꯃꯤ ꯌꯦ ꯀ ꯑꯗꯨꯗꯤ ꯑꯁꯪꯕ ꯊꯣꯡꯕꯁꯦ ꯑꯩꯈꯣꯏ ꯃꯥꯥꯡꯈꯣꯏ ꯊꯣꯡꯕꯗꯤ ꯑꯗꯨꯝ ꯐꯖꯅ ꯇꯥꯎ ꯌꯥꯏ ꯑꯩꯅ ꯇꯥꯛ ꯍꯣꯡꯕꯁꯤꯗ ꯁꯪꯕꯁꯨ ꯑꯌꯥꯗꯕ ꯑꯃ ꯊꯣꯛꯏ
ꯍ ꯍ ꯑꯀꯣꯏꯕ ꯑꯣꯏꯅ ꯊꯣꯡꯕꯁꯨ ꯍꯥꯎꯋꯦ ꯍꯥꯏꯕ ꯃꯣꯏꯗꯤ ꯐꯖ ꯐꯖꯅ ꯈꯪꯗꯦ ꯃꯆꯨ ꯀꯥꯗꯣ ꯌꯥꯝ ꯐꯖꯅ ꯇꯥꯏꯕ ꯁꯪꯉꯒ ꯑꯗꯨꯝ ꯑꯗꯣ ꯈꯪꯗꯦ ꯑꯩꯈꯣꯏꯅ ꯊꯣꯡꯕꯗꯤ ꯇꯥꯎ ꯍꯥꯏꯕꯁꯤꯃ ꯌꯥꯗ꯭ꯔꯦ
ꯌꯥꯔꯦ ꯀꯅꯤ ꯋꯥꯠꯄꯩꯅꯣ ꯈꯪꯁꯨ
ꯍꯥꯞꯄꯗꯤ ꯃꯣꯏꯅ ꯍꯥꯞꯄꯤꯗꯣ ꯑꯗꯨꯝ ꯆꯞ ꯃꯥꯟꯅꯅ ꯍꯥꯞꯄꯤꯅꯦꯕ
ꯎꯝ ꯍꯥꯄꯤ ꯀꯗꯥꯏꯋꯥꯏꯒꯞ ꯍꯦꯟꯖꯤꯜꯂꯤꯔꯥ ꯀꯔꯤꯅꯣ ꯈꯪꯁꯤ
ꯑꯥ
ꯃꯣꯏꯅ ꯊꯣꯡꯕꯗꯤ ꯆꯞ ꯆꯥꯅ ꯁꯪꯉꯉꯦ ꯑꯩꯈꯣꯏꯅ ꯊꯣꯡꯕ ꯑꯩꯅ ꯊꯣꯡꯕꯁꯤꯅꯅꯦ ꯑꯗꯨꯝ ꯑꯃ ꯁꯪꯅ ꯌꯥꯗ ꯎꯝ ꯃꯥꯡꯓꯜꯂꯛꯄꯣꯏ ꯀꯩꯔꯣ ꯑꯗꯨꯃꯥꯏꯅ ꯇꯧꯔꯛꯏꯕꯗꯤ
ꯎꯝ
ꯀꯩꯗꯧꯔꯝꯃꯤꯅꯣ
ꯑꯩ ꯆꯥꯛ ꯊꯣꯡ ꯂꯣꯏꯔꯒ ꯐꯃꯨꯡꯗ ꯐꯤ ꯊꯨꯀꯦꯅ ꯇꯧꯔꯝꯕ
ꯑꯣ ꯅꯣꯡ ꯇꯥꯔꯕ꯭ꯔꯣ
ꯇꯥꯗꯦ
ꯑꯥꯏ ꯍꯧꯖꯤꯛ ꯋꯥ ꯉꯥꯛꯇꯪ ꯃꯀꯨꯞ ꯃꯀꯨꯞ ꯇꯥꯔꯝꯃꯦꯦ ꯑꯗꯨꯒ ꯑꯃꯨꯛꯦꯛ
ꯎꯝ ꯍꯟꯗꯛ ꯀꯨꯝꯗꯤ ꯅꯣꯡꯁꯦ ꯃꯆꯤꯠ ꯃꯆꯤꯠ ꯆꯨꯏ ꯍꯥꯏꯕ
ꯍꯣꯏ ꯃꯐꯝ ꯃꯐꯝ ꯃꯥꯟꯅꯗꯕꯖꯥꯅꯤ
ꯎꯝ
ꯉꯁꯥꯏ ꯅꯨꯡꯊꯤꯟ ꯍꯧꯖꯤꯛꯁꯨꯨ ꯇꯥ ꯍꯧꯛ ꯃꯥꯅꯤ ꯃꯀꯨꯞ ꯃꯀꯨꯞ ꯇꯥꯔꯦ
ꯑꯩꯈꯣꯏ ꯁꯤ ꯈꯨꯟ ꯃꯆꯥꯁꯤꯗꯐꯧ ꯃꯆꯦꯠ ꯃꯆꯦꯠ ꯈꯛꯇꯅꯦ ꯍꯥꯏꯕ ꯆꯨꯔꯤꯁꯦ ꯑꯁ꯭ꯏꯗ ꯈꯔ ꯑꯃ ꯁ꯭ꯋꯥꯏꯗ ꯆꯨꯔꯔꯣꯏꯁ꯭ꯋꯥꯏꯗ ꯆꯨꯔꯝꯃꯅꯤ ꯁ꯭ꯋꯥꯏꯗ ꯆꯨꯔꯅꯤ ꯑꯁ꯭ꯋꯥꯗ ꯆꯨꯔꯝꯃꯔꯣꯏ ꯇꯧꯋꯦ ꯍꯥꯏꯕ
ꯑꯣ ꯀꯣꯂꯦꯖ ꯆꯠꯂꯨ ꯉꯁꯤꯗꯤ ꯆꯠꯂꯝꯃꯔꯣꯏ
ꯉꯁꯤ ꯁꯦꯀꯦꯟ ꯁꯇꯔꯗꯦꯒꯤ ꯑꯥ ꯁꯨꯇꯤ ꯂꯩ
ꯑꯥꯎ
ꯍꯌꯦꯡꯅ ꯆꯥꯛꯀꯧꯕ ꯑꯃꯨꯛ ꯂꯩꯔꯦ ꯑꯁ
ꯑꯣ
ꯃꯉꯥꯅꯤ ꯆꯥꯛꯀꯧꯕ ꯑꯩꯈꯣꯏꯒꯤ ꯅꯍꯥꯟ ꯕꯥꯆꯧꯒꯤ ꯃꯆꯥ ꯑꯃ ꯑꯥ ꯍꯌꯦꯡ ꯃꯉꯥꯅꯤ ꯆꯥꯛꯀꯧꯕꯅꯦ ꯑꯩꯗꯣ ꯀꯦꯕꯤꯅꯕ ꯂꯩꯇꯦ ꯍꯥꯏꯕ ꯑꯗꯨꯅ ꯆꯠꯄ ꯌꯥꯝ ꯇꯜꯂꯦꯕ ꯆꯠꯅꯤꯡꯒꯨꯝ ꯆꯠꯅꯤꯡꯗꯒꯨꯝ ꯇꯧ ꯂꯩꯔꯦꯕ
ꯃꯤꯆꯇ ꯌꯦꯡꯉꯒꯠ ꯁꯠ ꯀꯠꯠ ꯆꯠ ꯍꯜꯂ ꯀꯩꯅꯣ ꯑꯗꯣ ꯀꯩ ꯃꯆꯨ ꯁꯦꯠ ꯇꯧꯔꯒꯦ
ꯃꯆꯨꯁꯦ ꯈꯪꯗ꯭ꯔꯤ ꯒ꯭ꯔꯤꯟ ꯀꯂꯔꯁ ꯒ꯭ꯔꯤꯟꯗ ꯑꯃ ꯈꯣꯡꯗ꯭ꯔꯨꯃꯛ ꯀꯨ ꯃꯆꯨꯒ ꯍꯥꯏꯕꯗꯣ ꯑꯗꯨ ꯑꯣ ꯅꯠꯇ꯭ꯔꯒꯅ ꯈꯪꯗꯦꯗ ꯃꯆꯨꯁꯦ ꯀꯩ ꯁꯦꯠꯇꯣꯏꯅꯣ
ꯐꯖꯅꯤ ꯈꯣꯡꯗ꯭ꯔꯨꯝꯕ ꯀꯨꯝꯕꯆꯁꯨ ꯑꯗꯨꯝ
ꯎꯝ ꯐꯖꯕꯅꯦ ꯃꯆꯨꯗꯣ ꯏꯪꯕꯅꯦꯕ ꯆꯦꯔꯤ ꯐꯤ ꯁꯥꯗ꯭ꯔꯣ
ꯑꯩꯗꯤ ꯐꯤꯁꯥ ꯍꯩꯇꯦ ꯁꯥꯗꯦ
ꯎꯝ
ꯑꯩꯈꯣꯏ ꯏꯅꯝ ꯑꯃꯕꯨꯗꯤ ꯃꯥ ꯐꯅꯦꯛ ꯁꯥꯏ ꯋꯥꯟ ꯄ꯭ꯂꯥꯏ ꯐꯅꯦꯛ ꯃꯆꯥ ꯃꯆꯥ ꯑꯗꯨꯝ ꯈꯔ ꯈꯔ ꯁꯥꯏꯅ ꯉꯥꯁꯨ ꯇꯝꯕ ꯍꯧꯔꯛꯇ ꯉꯥꯏꯔꯤꯕꯩ
ꯑꯣ
ꯑꯩꯁꯨ ꯇꯝꯁꯤ ꯂꯥꯛꯑꯣꯅ ꯍꯥꯏ ꯑꯩ ꯑꯉꯥꯡ ꯇꯨꯏꯁꯟ ꯇꯧꯋꯦ ꯑꯉꯥꯡ ꯃꯔꯤꯈꯛ ꯇꯧꯋꯦ
ꯅꯨꯡꯉꯥꯏꯔꯕꯅꯦ ꯐꯤ ꯁꯥꯕꯁꯦ ꯇꯝꯖꯜꯂꯣ
ꯈꯜꯂꯤꯕꯅꯤ ꯑꯩꯁꯨ ꯈꯨꯠ ꯁꯥ ꯅꯨꯄꯤꯁꯦ ꯍꯩꯖꯤꯟꯕꯅ ꯀ ꯍꯦꯡꯋꯥꯏ ꯊꯕꯛ ꯐꯪꯍꯧꯗ꯭ꯔꯁꯨ ꯏꯁꯥꯒꯤ ꯑꯃ ꯍꯩꯍꯧꯔꯗꯤ
ꯍꯣꯏ ꯅꯨꯡꯉꯥꯏꯕꯅꯤꯗ ꯁꯥꯔꯗꯤ ꯑꯥ ꯍ
ꯎꯝ
ꯇꯥꯕ ꯋꯥꯠꯄ꯭ꯔꯁꯦ ꯑꯩꯅ ꯉꯉꯥꯡꯁꯦ
ꯇꯥꯏꯌꯦ ꯑꯗꯨ ꯑꯗꯨꯝ
ꯏꯒꯣ ꯆꯠꯄꯩ ꯇꯥꯏꯞꯇ ꯇꯧꯎꯕ ꯑꯗꯨꯅꯦ ꯎꯝ
ꯍꯦꯠꯐꯣꯟꯁ ꯍꯥꯞꯄ꯭ꯔꯥ
ꯍꯥꯞ
ꯍꯦꯠ ꯐꯣꯟ ꯍꯥꯞꯄꯁꯦ ꯏꯣ ꯆꯠꯄꯦ ꯏꯀꯣ ꯆꯠꯄꯅꯦ ꯏꯒꯣꯔꯥꯡ ꯆꯠꯇꯨꯔꯥꯟ ꯉꯥꯡ ꯂꯩ ꯋꯥꯏ
ꯌꯥꯎꯎꯅꯦꯅ
ꯂꯣꯟꯁꯦ ꯎꯝ ꯂꯣꯟꯁꯦ ꯑꯃꯨꯛꯃꯨꯛꯅꯦ ꯎꯝ
ꯑꯗꯨ ꯃꯥꯅ ꯋꯥ ꯉꯥꯡꯕꯁꯤꯅꯦ ꯑꯩꯈꯣꯏ ꯃꯌꯥꯝꯅ ꯑꯗꯨ ꯉꯥꯡꯉꯥꯡꯗꯤ ꯌꯥꯔꯦ ꯅꯪ ꯋꯥ ꯉꯥꯡꯗꯗꯣ ꯏꯪꯒꯤ ꯇꯧꯔꯣ ꯁꯨꯝꯗ ꯁꯨꯉ ꯉꯥꯡꯗꯕ
ꯉꯁꯥꯒꯤ ꯀꯣꯛꯇ ꯑꯃꯨꯛ ꯈꯜꯂꯒꯅ ꯆꯤꯟꯗꯅ ꯑꯃ ꯊꯣꯛꯂꯛꯄꯤꯗ ꯌꯥꯝ ꯇꯧꯕꯅꯦꯕ
ꯑꯥ ꯃꯥꯅ ꯉꯥꯡꯉꯛꯄꯁꯦ ꯈꯪꯗꯦ ꯃꯥꯅ ꯉꯥꯡꯅꯤꯡꯉꯤꯗꯨꯒ ꯉꯥꯡꯊꯣꯔꯛꯏꯗꯨꯒ ꯌꯥꯝ ꯆꯥꯟꯅꯗꯕꯗꯣ ꯑꯗꯨ ꯑꯣꯏꯕ
ꯎꯝ
ꯅꯪ ꯋꯥ ꯀꯩꯅꯣ ꯌꯥꯔꯦ ꯅꯪꯅ ꯍꯥꯏꯅꯤꯡꯉꯤꯗꯣ ꯏꯪꯒꯤꯠꯇ ꯍꯥꯏꯔꯣꯑꯣ ꯍꯥꯏ
ꯑꯩꯈꯣꯏ ꯃꯥꯁꯨ ꯌꯥꯝ ꯇꯧꯋꯦ ꯁꯨꯃꯥꯏꯅ ꯋꯥꯁꯤꯡ ꯃꯦꯆꯤꯟꯗ ꯐꯤ ꯍꯥꯞꯄꯤꯁꯦ ꯑꯝꯇ ꯁꯨꯗꯣꯛꯑꯣ ꯍꯥꯏꯁꯩ ꯒ꯭ꯔꯥꯏꯟꯗꯔꯗ ꯌꯥꯎꯔꯤ ꯐ꯭ꯔꯤꯗ ꯑꯃꯨꯇ ꯇꯛꯈꯥꯏꯌꯣ ꯍꯥꯏꯔ
ꯁꯦꯔꯥꯟꯒ ꯇꯨꯔꯥꯟꯒ ꯑꯗꯨꯝ ꯉꯥꯡ ꯂꯩꯗꯣꯏꯅꯦ ꯅꯣꯛꯄꯗꯥꯕ
ꯑꯩꯗꯣ ꯈꯨꯖꯤꯕꯣꯛ ꯆꯥꯎꯕꯤ ꯁꯤꯌꯦꯕꯀꯣ
ꯑꯥ
ꯑꯗ ꯀꯣꯂꯦꯖ ꯀꯥꯕꯗ ꯈꯨꯖꯤ ꯄꯥꯎ ꯆꯥꯎꯥꯎꯕꯤꯗꯣ ꯃꯤꯅ ꯃꯔꯨ ꯑꯅꯤꯈꯛ ꯍꯥꯞ ꯀꯌꯥ ꯂꯩꯦ ꯑꯩꯅ ꯃꯔꯤ ꯍꯥꯞꯍꯟꯕꯅꯦꯕ ꯈꯔ ꯆꯤꯡ ꯆꯤꯡ ꯂꯥꯎꯕꯁꯦ ꯄꯥꯝꯖꯕ ꯑꯗꯨꯗꯨꯒ ꯀꯣꯂꯦꯖ ꯀꯣꯂꯦꯖ ꯀꯥꯕꯗ ꯏꯃꯥꯟꯅꯕꯤ ꯇꯥꯡꯈꯨꯜ ꯅꯨꯄꯤ ꯑꯃ ꯌꯥꯎꯋꯦ ꯃꯥꯅ
ꯎꯝ
ꯑ-ꯑꯩꯅ ꯀꯩꯅꯣ ꯆꯠꯄꯗ ꯑꯣꯏꯔꯣ ꯀꯩꯗ ꯑꯣꯏꯔꯣ ꯈꯨꯖꯤꯗꯣ ꯆꯦꯡ ꯆꯦꯡ ꯁꯨꯝ ꯇꯧꯕ ꯑꯗꯨꯗꯨꯒ ꯅꯪꯅ ꯑꯗꯨ ꯁꯤꯕꯗꯨ ꯅꯣꯏ ꯃꯥꯅ ꯅꯪ ꯃꯥꯡꯗꯅꯕ ꯁꯤꯕꯤꯔꯤꯔꯥ ꯑꯦ ꯑꯣꯏ ꯃꯥꯅꯦ ꯑꯩꯈꯣꯏ ꯃꯥꯅ ꯑꯩ ꯃꯥꯡꯒꯤꯅꯦꯅ ꯄꯥꯈꯠꯇꯅ ꯈꯣꯡꯒꯨꯜꯂꯤꯕ ꯂꯥꯏꯅꯕ ꯖꯤꯡꯖꯤꯡ ꯂꯥꯎꯍꯜꯂꯤꯅꯦ ꯍꯥꯏ
ꯈꯨꯖꯤ ꯄꯣꯛꯆꯥꯎꯕꯤ ꯁꯤꯕꯁꯦ ꯅꯨꯡꯁꯤ ꯌꯥꯝꯅ ꯃꯤ ꯃꯈꯨꯠꯇꯣ ꯅꯍꯥꯟꯋꯥꯏ ꯑꯉꯥꯡ ꯑꯣꯏꯔꯤꯉꯩꯗ ꯑꯩꯖꯦ ꯌꯥꯝ ꯁꯤꯅꯤꯡꯕ ꯑꯩꯈꯣꯏ ꯃꯥꯁꯤꯅ ꯑꯗꯨꯒꯨꯝꯕꯗꯤ ꯁꯤꯕꯤꯗꯕ ꯆꯨꯝꯅꯒꯤ ꯅꯨꯄꯥꯏ ꯈꯨꯖꯤ ꯗꯨꯇꯪ ꯁꯤꯕ
ꯑꯥ
ꯑꯩꯅ ꯁꯤꯕꯤꯌꯣ ꯁꯤꯕꯤꯌꯣ ꯍꯥꯏꯔꯒ ꯑꯗꯨꯝ ꯆꯥꯎꯒꯤꯝꯅ ꯍꯥꯜꯂꯦ ꯁꯤꯗꯔꯦ
ꯑꯩꯁꯨ ꯂꯨꯄꯥ ꯈꯨꯖꯤꯗꯣ ꯑꯗꯨꯝ ꯁꯤꯔꯛꯑꯦ ꯑꯗꯨꯒ ꯀ꯭ꯂꯥꯁ ꯁꯚꯦꯟ ꯑꯥꯏꯠ ꯀꯥꯔꯛꯄ ꯑꯗꯨꯋꯥꯏꯗ ꯑꯣꯏꯔ ꯃꯥꯜꯂꯦ ꯈꯨꯖꯤꯐꯥꯎ ꯄꯣꯞꯆꯥꯎꯕꯤꯖꯦ ꯑꯩꯅ ꯉꯔꯪ ꯉꯔꯪ ꯉꯪꯉꯒ ꯂꯩꯍꯜꯂꯨꯔꯁꯤꯌꯦꯕ ꯁꯤꯅ ꯈꯪꯗꯦ ꯃꯈꯣꯟꯗꯣ ꯇꯥꯕꯗ ꯑꯩꯉꯣꯟꯗ ꯌꯥꯝ ꯅꯨꯡꯉꯥꯏꯖꯕꯗꯣ ꯑꯗꯨ ꯑꯣꯏ ꯍꯥꯏꯕ ꯄꯥꯝꯁꯨ ꯄꯥꯝꯖꯩꯌꯦꯕ ꯈꯔ ꯑꯩꯗꯤ ꯀꯣꯂꯦꯖ ꯀꯥꯔꯛꯑꯁꯨ ꯑꯗꯨꯝ ꯁꯤꯕꯒꯤ ꯏꯃꯥꯟꯅꯕꯤꯈꯩꯅ ꯅꯪ ꯑꯗꯨ ꯂꯧꯊꯣꯛꯈ꯭ꯔꯣ ꯕ꯭ꯔꯦꯁꯂꯦꯠ ꯀꯨꯝꯕ ꯑꯣꯏꯅ ꯁꯤꯌꯣ ꯍꯥꯏ ꯑꯩꯅ ꯇꯜꯂꯦ ꯍꯥꯏꯕ
ꯈꯨꯠ ꯌꯥꯝ ꯅꯧꯊꯣꯛꯑꯦ ꯄꯨꯞ ꯆꯥꯎꯕꯤꯒꯨꯝꯕ ꯁꯤꯕꯁꯦ
ꯑꯥ ꯑꯩꯈꯣꯏ ꯏꯆꯦ ꯑꯃꯅ ꯏꯆꯦ ꯑꯃꯅ ꯍꯥꯏꯅꯦ ꯅꯪꯗꯤ ꯈꯨꯖꯤ ꯄꯣꯞ ꯆꯥꯎꯕꯤ ꯈꯛꯇꯪ ꯁꯤꯕꯗꯣ ꯅꯨꯡꯉꯥꯏꯇꯦ ꯈꯣꯡꯖꯤ ꯑꯃꯒ ꯍꯥꯞꯆꯤꯜꯂꯣ ꯀꯣꯂꯦꯖꯇ ꯚꯥꯏꯔꯦꯜ ꯆꯠꯅꯕ ꯑꯌꯦ
ꯐꯖꯗꯣꯏꯅꯤ ꯑꯗꯨ ꯑꯣꯏꯔꯗꯤ
ꯖꯔꯤꯡ ꯖꯔꯤꯡꯉꯅ ꯇꯧꯔꯒ ꯑꯩꯅꯦꯅ ꯂꯥꯏꯅ ꯑꯗꯨꯝ ꯈꯪꯅꯕ ꯈꯣꯡꯖꯤ ꯑꯃꯒ ꯍꯥꯞꯆꯜꯂꯣꯌꯦ ꯊꯥꯏꯅ ꯕꯣꯔꯗꯤꯡ ꯂꯩꯔꯤꯀꯥꯟꯗꯁꯨꯅꯦ ꯑꯩ ꯂꯥꯛꯄꯁꯦ ꯃꯌꯥꯝꯗ ꯑꯗꯨꯝ ꯈꯪꯉꯦꯕ ꯈꯨꯖꯤꯗꯣ ꯆ꯭ꯔꯦꯡ ꯆ꯭ꯔꯦꯡ ꯇꯧꯔ ꯂꯥꯛꯑꯕꯅꯤꯅ ꯑꯗꯨꯝ ꯑꯩ ꯃꯤꯡ ꯍꯥꯏꯔꯛꯇꯣꯏꯅꯦ ꯑꯁꯤ ꯑꯣꯏꯔꯒꯅꯦꯁꯦ ꯍꯥꯗꯣꯏ
ꯍꯣꯁꯇꯦꯜ ꯂꯩꯔꯛꯄꯔꯣ
ꯑꯥ ꯗꯨꯗꯤ ꯃꯦꯇ꯭ꯔꯤꯛ ꯊꯥꯔꯝꯗꯥꯏꯒ ꯇꯨꯌꯦꯜꯞ ꯊꯥꯔꯝꯗꯥꯏꯒꯗ ꯂꯩꯔꯛꯑꯦ
ꯑꯣ ꯑꯩꯁꯨ ꯀ꯭ꯂꯥꯁ ꯇꯨꯌꯦꯜꯞꯇꯥ ꯈꯛꯇꯡ ꯂꯩꯔꯛꯑꯦ ꯑꯗꯨꯏ ꯃꯃꯥꯡꯗꯗꯤ ꯁꯨꯛꯂꯩ ꯂꯩꯔꯛꯇꯦ ꯅꯨꯡꯉꯥꯏꯕꯅꯤ ꯕꯣꯔꯗꯤꯡ ꯂꯩꯕꯁꯤ
ꯎꯝ ꯀ꯭ꯂꯥꯁ ꯁꯤꯛꯁꯇ ꯑꯃꯨꯛꯇꯪꯒ ꯂꯩꯔꯨꯏꯌꯦ ꯑꯗꯨꯗꯗꯤ ꯄꯤꯛꯏꯝꯃꯤꯅ ꯐꯖꯅ ꯑꯗꯨ ꯀ꯭ꯂꯥꯁ ꯁꯤꯛꯁꯇ ꯇꯤꯟꯅꯒꯤꯕ ꯏꯃꯥꯟꯅꯕꯤ ꯑꯃ ꯅꯍꯥꯟ ꯀꯣꯂꯦꯖꯇ ꯊꯦꯡꯅꯩ ꯃ ꯁꯨꯛꯊꯦꯡ ꯊꯦꯡꯅꯗ꯭ꯔ ꯃꯇꯨꯡꯗ ꯑꯩ ꯑꯗꯣ ꯀ꯭ꯂꯥꯁ ꯁꯤꯛꯁꯇ ꯑ ꯀꯩꯅꯣꯔꯣꯝꯗ ꯇꯝꯃꯝꯃꯒ ꯍꯥꯏꯗꯔꯛꯄꯅꯦꯕ ꯑꯃꯨꯛ ꯑꯗ ꯇꯤꯟꯅꯒꯤꯕ ꯏꯃꯥꯟꯅꯕꯤꯗꯣ ꯅꯍꯥꯟ ꯀꯣꯂꯦꯖꯇ ꯊꯦꯡꯅꯕ ꯃꯥꯅ ꯍꯥꯟ ꯀꯧꯔꯛꯑꯦ ꯑꯩꯗꯤ ꯈꯪꯗꯗꯅ ꯀꯅꯥꯅꯣꯅ ꯍꯪꯉꯨꯔꯤꯅꯦ ꯑꯗꯨꯗꯨꯒ ꯃꯁꯛꯇꯨ ꯌꯥꯝ ꯑꯣꯜꯂꯝꯕ ꯍꯣꯏ ꯃꯥꯗꯤ ꯃꯁꯛ ꯌꯥꯝ ꯑꯣꯜꯂꯝꯃꯦ ꯑꯩꯗꯤ ꯑꯣꯟꯗ꯭ꯕꯔ ꯈꯪꯗꯦꯕ ꯃꯣꯏꯅ ꯈꯪꯉꯦꯕ
ꯇꯧꯕꯅꯦ ꯑꯩꯁꯨ ꯑꯩ ꯁꯛꯁꯦ ꯀꯌꯥ ꯑꯣꯟꯗꯕ ꯃꯥꯜꯂꯦ ꯃꯤꯅ ꯑꯗꯨꯝ ꯍꯦꯛ ꯌꯦꯡꯕꯗ ꯑꯗꯨꯝ ꯑꯩꯩꯅ ꯑꯗꯨꯝ ꯈꯪꯕꯗꯣ ꯇꯧꯏ
ꯎꯝ ꯃꯥꯅ ꯍꯥꯟ ꯀꯧꯔꯛꯏ ꯑꯦ ꯊꯥꯖꯗꯤ ꯌꯥꯝ ꯅꯪꯁꯤꯗ ꯇꯝꯕ꯭ꯔꯣ ꯇꯝꯕꯩ ꯅꯠꯇ꯭ꯔꯣ ꯊꯦꯡꯅꯩꯁꯦ ꯑꯦ ꯍꯦ ꯁꯤꯡꯖꯨꯒꯨꯝꯕ ꯑꯃ ꯆꯥꯅꯤꯡꯉꯤ ꯋꯦꯗꯔꯁꯦꯒ
ꯎꯝ ꯅꯣꯡꯁꯨ ꯀꯟꯅ ꯍꯩꯊꯔꯦ ꯃꯣꯔꯣꯛ ꯁꯤꯖꯥ ꯁꯤꯖꯥ ꯇꯧꯔ ꯆꯥꯕ ꯍꯥꯎꯗꯣꯏꯅꯤ
ꯎꯝ
ꯃꯑꯣꯡ ꯃꯥꯜꯂꯝꯗ꯭ꯔꯒ ꯍꯧꯖꯤꯛ ꯅꯣꯡꯁꯤ ꯀꯟꯅ ꯍꯩꯊꯔꯛꯑꯦ ꯍꯥꯏꯕ
ꯑꯩꯈꯣꯏ ꯁꯣꯝꯗ ꯉꯁꯥꯏ ꯅꯨꯡꯊꯤꯟ ꯆꯨꯔꯦ ꯅꯨꯡꯊꯤꯟ ꯅꯣꯡ ꯆꯨꯕꯅꯤꯅ ꯐꯩꯁꯨꯨꯞ ꯁꯨꯞꯆꯜꯂ ꯇꯥꯞ ꯇꯥꯏ ꯇꯨꯝꯊꯣꯛꯄꯅꯤ
ꯑꯩꯗꯤ ꯅꯨꯡꯊꯤꯡ ꯌꯨꯇ꯭ꯌꯨꯕ ꯌꯦꯡꯅꯕ ꯂꯥꯛꯅꯔꯤꯉꯩꯗ ꯇꯨꯝ ꯍꯧꯗ꯭ꯔꯦ ꯑꯗꯨꯒꯤ ꯑꯉꯥꯡ ꯇꯨꯏꯁꯟ ꯇꯧꯕꯗ ꯀꯣꯛ ꯆꯤꯛꯄꯗ ꯆꯤꯛꯄꯗ
ꯎꯝ ꯑꯩꯗꯤ ꯐꯤꯂꯝꯒꯨꯝꯕꯁꯦ ꯄꯥꯝꯗꯦ ꯄꯥꯛ ꯌꯦꯡꯗꯦ ꯐꯤꯂꯝꯒꯨꯝꯕꯁꯦ ꯄꯥꯝꯗꯦꯕ ꯄꯥꯛꯅ ꯌꯦꯡꯗꯦꯕ
ꯑꯣ ꯑꯩꯅ ꯑꯗꯨꯒꯨꯝꯕꯗ ꯑꯃꯨꯛ ꯈꯔ ꯉꯥꯎꯋꯦ
ꯃꯤꯅ ꯀꯦ ꯗ꯭ꯔꯃꯥ ꯌꯦꯡꯅꯕꯒ ꯇꯧꯔꯤꯗꯣ ꯑꯩꯉꯣꯟꯗꯗꯤ ꯈꯪꯗꯦ ꯌꯦꯡꯅꯤꯡꯗꯦꯕ ꯌꯥꯝꯅ ꯫ ꯍꯣꯏ ꯁꯣꯔꯠꯀꯨꯝꯕꯗꯤ ꯌꯦꯡꯕꯗꯤ ꯫ ꯑꯥ ꯁꯣꯔꯠꯀꯨꯝꯕ ꯌꯦꯡꯕꯗꯤ ꯌꯥꯝ ꯅꯨꯡꯉꯥꯏꯑꯕꯀꯣ ꯑꯗꯨꯒ ꯗꯥꯏꯔꯦꯛ ꯐꯤꯂꯝ ꯑꯣꯏꯅꯒ ꯑꯦꯄꯤꯁꯣꯠ ꯅꯥꯏꯔꯒ ꯌꯦꯡꯕꯗꯣ ꯌꯦꯡꯒꯟꯗꯦꯕ ꯫
ꯁꯣꯔꯠꯁꯨ ꯅꯨꯡꯉꯥꯏ ꯗ꯭ꯔꯃꯥꯁꯨ ꯁꯨꯝ ꯌꯦꯡꯕꯗꯤ ꯑꯦꯗꯤꯛ ꯆꯨ ꯊꯥꯗꯣꯛꯄ ꯉꯝꯗꯦ ꯫ ꯑꯗꯨꯅ ꯑꯩ ꯍꯥꯟꯅꯗꯤ ꯌꯥꯝ ꯌꯦꯡꯉꯝꯃꯦ ꯗ꯭ꯔꯃꯥꯗꯣ ꯍꯧꯖꯤꯛꯀꯥꯟꯗꯤ ꯄꯥꯛ ꯄꯥꯛ ꯑꯃꯨꯛ ꯌꯦꯡꯗ꯭ꯔꯦ ꯈꯔ ꯊꯥꯗꯣꯛꯑꯦ ꯫
ꯆꯦ
ꯍꯥꯎ
ꯅꯦꯋꯥꯛꯁꯦ ꯄꯠꯄꯠ ꯇꯠꯂꯦ ꯑꯃꯨꯛ ꯆꯦꯃꯨꯛ ꯇꯧꯔꯛꯑꯣꯅꯦ ꯑꯩ ꯑꯃꯨꯛ ꯊꯝꯒꯦ ꯫